ꯍꯜꯂꯣ ꯍꯜꯂꯣ
ꯍꯥꯥ ꯇꯥꯏꯌꯦ
ꯎꯝ ꯄꯥꯕ꯭ꯔꯣ
ꯑ ꯇꯥꯏꯌꯦ ꯇꯥꯏꯌꯦ
ꯀꯩꯗꯧꯔꯝꯃꯤꯅꯣ
ꯀꯩꯁꯨ ꯇꯧꯗꯦꯗ ꯁꯨꯝ ꯍꯤꯞꯄꯝꯕꯅꯦ
ꯑꯣ ꯆꯥꯛꯇꯤ ꯊꯣꯡꯕ ꯍꯧꯔꯕꯣ
ꯑꯥ
ꯅꯦꯠꯋꯥꯛ ꯊꯤꯌꯦ ꯅꯪꯒꯤꯀꯣ ꯅꯦꯠꯋꯥꯛ ꯅꯨꯡꯉꯥꯏꯇꯕ꯭ꯔꯥ ꯅꯣꯏꯔꯣꯝꯗꯥ ꯑꯣ ꯇꯥꯗꯦ ꯍꯥꯏꯕ ꯅꯦꯠꯋꯥꯛ
ꯍꯜꯂꯣ
ꯑ ꯇꯥꯕ꯭ꯔꯣ
ꯇꯥꯔꯦ ꯇꯥꯔꯦ
ꯎꯝ ꯅꯦꯠꯋꯥꯛꯁꯦ ꯌꯥꯗꯦꯅꯦ
ꯇꯥꯗꯕ꯭ꯔꯣ ꯑꯩꯅ ꯉꯥꯡꯕꯁꯦ
ꯍꯧꯖꯤꯛꯇꯤ ꯁꯦꯡꯅ ꯇꯥꯏꯌꯦ
ꯑꯣ ꯀꯩꯗꯧꯔꯤꯅꯣ
ꯀꯩꯌꯝ ꯇꯧꯗꯦꯗ ꯑꯩ ꯑꯁꯨꯝ ꯊꯕꯛ ꯂꯩ ꯇꯕꯒꯤ ꯐ꯭ꯔꯤ ꯁꯨꯏ
ꯑꯣ ꯆꯥꯛꯇꯤ
ꯆꯥꯛ ꯊꯣꯡꯕ ꯍꯥꯎꯗ꯭ꯔꯤ
ꯅꯥꯅ ꯊꯣꯡꯗꯨꯏꯅꯣ
ꯑꯁ ꯀꯅꯥꯅ ꯊꯣꯡꯗꯣꯏꯅꯣꯁꯨ ꯈꯪꯗꯔꯤ
ꯅꯣꯡ
ꯅꯣꯏꯗꯤ ꯅꯣꯏꯗꯤ ꯀꯅꯥꯅ ꯊꯣꯡꯗꯣꯏꯕ
ꯑꯧ
ꯀꯔꯤꯕ
ꯅꯪꯒꯤ ꯅꯦꯠꯋꯥꯛꯁꯦ ꯌꯥꯝ ꯅꯨꯡꯉꯥꯏꯇꯦ
ꯑꯗꯨꯝ
ꯍꯜꯂꯣ ꯇꯥꯕ꯭ꯔꯣ
ꯑꯪ ꯇꯥꯔꯕꯣ
ꯍꯜꯂꯣ
ꯇꯥꯔꯕꯣ
ꯎꯝ ꯇꯥꯔꯦ ꯇꯥꯔꯦ
ꯎꯝ ꯅꯣꯡ ꯇꯥꯕ꯭ꯔꯕ ꯑꯗꯨꯗ
ꯇꯥꯗꯤꯌꯦ ꯍꯧꯖꯤꯛꯇꯤ ꯅꯣꯏꯗꯗꯤ ꯇꯥꯕ꯭ꯔꯣ
ꯇꯥꯗꯦꯗ
ꯀꯔꯤ ꯃꯊꯦꯜ ꯇꯧꯗꯣꯏꯅꯣ ꯉꯁꯤꯗꯤ ꯅꯨꯡꯗꯥꯡꯗꯗꯤ
ꯏꯔꯣꯟꯒꯅꯤ
ꯎꯝ ꯍꯥꯎꯒꯅꯤ
ꯑ ꯆꯥꯖꯦ ꯂꯥꯛꯑꯣ
ꯍꯣꯏ ꯀꯅꯥꯅ ꯏꯔꯣꯟꯕ ꯁꯦꯝꯗꯣꯏꯅꯣ
ꯑꯩꯈꯣꯏ ꯅꯨꯄꯤꯅ ꯑꯩꯈꯣꯏ ꯋꯥꯏꯐꯅ
ꯑꯣ ꯍꯥꯎꯒꯅꯤꯌꯦ ꯊꯣꯡꯕ ꯍꯩꯕ꯭ꯔꯣ ꯅꯣꯏ ꯅꯣꯏꯒꯤ ꯅꯨꯄꯤꯗꯨ
ꯀꯩ ꯂꯝꯗꯒꯤꯅꯣ ꯁꯤꯁꯇꯔꯗꯤ
ꯎꯝ ꯅꯨꯄꯥ ꯅ ꯃꯁꯨ ꯇꯧꯋꯣꯗꯅ
ꯑꯥ ꯇꯧꯋꯦ ꯑꯩꯅꯁꯨ
ꯎꯝ ꯑꯗꯨ ꯑꯣꯏꯔꯁꯨ ꯏꯇꯩꯃꯅ ꯁꯦꯝꯕꯅꯗꯤ ꯍꯦꯟꯅ ꯍꯥꯎꯔꯝꯃꯤ
ꯍꯥꯍꯥ ꯍꯥ
ꯑ ꯅꯨꯄꯥꯅꯗꯤꯅꯦ ꯁꯥꯒꯨꯝꯕ ꯊꯣꯡꯕ ꯍꯥꯎꯋꯤꯀꯣ ꯑꯗꯨꯒ ꯏꯔꯣꯟꯕ ꯈꯣꯠꯄ ꯁꯤꯡꯖꯨ ꯀꯩꯀꯥꯗꯤ ꯃꯥꯎꯅ ꯁꯦꯝꯕ ꯍꯥꯎꯕꯅꯦ
ꯎꯝ ꯅꯨꯄꯤꯅ ꯍꯦꯜꯂꯦ ꯍꯥꯎꯕ
ꯎꯝ
ꯀꯔꯤ ꯂꯝꯗꯒꯤꯅꯣ ꯁꯤꯁꯇꯔꯗꯤ
ꯑꯩꯗꯤ ꯇꯃꯦꯡꯂꯣꯡꯗꯒꯤꯅꯦ
ꯑꯣ
ꯅꯣꯏꯗꯤ
ꯑ ꯃꯣꯏꯔꯥꯡ
ꯑꯣ ꯃꯣꯏꯔꯥꯡꯗꯤ ꯑꯗꯨꯗꯤ ꯂꯣꯛꯇꯥꯛ ꯅꯛꯑꯃꯅꯤꯅꯦ
ꯑꯥ ꯅꯛꯑꯦ
ꯑꯩꯒꯤ ꯐ꯭ꯔꯦꯟꯁꯤꯡꯁꯨ ꯂꯩꯕꯅꯦ ꯃꯣꯏꯔꯥꯡꯗ
ꯑꯝ
ꯅꯣꯡꯃ ꯀꯣꯏꯔꯛꯀꯦ
ꯀꯣꯢꯔꯛꯑꯣ ꯊꯦꯡꯅꯁꯦ
ꯎꯝ ꯍꯧꯖꯤꯛꯁꯨ ꯑꯗꯨ ꯃꯣꯏꯔꯥꯡꯗ ꯂꯩꯕ꯭ꯔꯥ
ꯍꯧꯖꯤꯛꯇꯤ ꯂꯩꯇꯦꯗ
ꯑꯣ ꯅꯦꯠꯋꯛ ꯌꯥꯝ ꯊꯤꯕꯗꯨꯗ
ꯑ ꯍꯍ
ꯅꯪ ꯎꯝ ꯅꯪꯅ ꯐꯣꯟ ꯅꯞꯅ ꯊꯝꯕꯒꯤꯔꯗꯤ ꯈꯪꯗꯦ ꯃꯔꯛꯇꯗꯤ ꯌꯥꯝ ꯁꯦꯡꯅ ꯇꯥꯏꯌꯦꯕꯀꯣ
ꯑꯥ
ꯑꯗꯨꯒ ꯃꯔꯥꯛꯊꯟꯗꯅ ꯂꯥꯞꯅ ꯇꯥꯕ
ꯑꯣ ꯏꯌꯥꯔꯐꯤꯁ ꯊꯤꯜꯂꯨꯕꯒꯤꯅꯦ ꯍꯧꯖꯤꯛꯇꯤ ꯁꯦꯡꯅ ꯇꯥꯔꯕ
ꯎꯝ ꯑꯦꯌꯔꯐꯤꯁ ꯊꯤꯜꯂꯨꯅꯨꯀꯣ ꯁꯦꯡꯉꯦ ꯍꯧꯖꯤꯛꯄꯨꯗꯤ ꯉꯁꯥꯏꯁꯨ ꯃꯔꯛꯇꯗꯤ ꯁꯦꯡꯅ ꯇꯥꯕ ꯑꯗꯨꯒ ꯃꯔꯛꯇꯗ ꯑꯃꯨꯛꯀ ꯁꯦꯡꯅ ꯇꯥꯗꯕꯗꯣ
ꯎ ꯏꯌꯥꯔꯄꯤꯁ ꯊꯤꯜꯂꯒ ꯐꯦꯟ ꯃꯨꯛ ꯊꯥꯕ ꯑꯗꯨꯒꯤ
ꯑꯣ ꯆꯤꯆꯦ ꯆꯤꯆꯦꯗꯤ ꯂꯩꯇ꯭ꯔꯣ
ꯍꯥꯥ
ꯆꯤꯆꯦꯗꯤ ꯂꯩꯇ꯭ꯔꯣ ꯆꯤꯆꯦ ꯍꯥꯏꯗꯤ ꯅꯣꯏ ꯁꯥꯏ ꯅꯪꯒꯤ ꯅꯨꯄꯤ
ꯆꯥꯛꯈꯨꯝꯗ
ꯑꯣ ꯑꯁ ꯏꯔꯣꯟ ꯀꯔꯤ ꯏꯔꯣꯟꯗꯣꯏꯅꯣꯕ ꯅꯣꯏꯅꯤ ꯏꯔꯣꯟꯗꯣꯏꯁꯦ
ꯑ ꯌꯦꯔꯤ
ꯌꯦꯜꯂꯤ ꯍꯥꯏꯗꯤ ꯀꯩꯅꯣ
ꯍꯩꯀꯠ ꯇꯣ ꯈꯪꯕ꯭ꯔꯥ ꯏꯁꯤꯡ ꯇ ꯍꯧꯕ ꯑꯃ
ꯑ ꯃꯨꯕ꯭ꯔꯥ
ꯑ ꯎ
ꯑꯥ ꯑꯩꯅ ꯈꯟꯕꯗꯣ ꯑꯣꯏꯔꯝꯅꯤꯅꯦ ꯑꯗꯣ ꯃꯃꯤꯡ ꯃꯃꯤꯡꯗꯤ ꯈꯪꯗꯦ ꯀꯃꯥꯏꯅ ꯇꯧꯒꯦ
ꯃꯔꯤ ꯁꯥꯡꯅ ꯁꯥꯡꯅ ꯆꯠꯂꯒ ꯃꯅꯥꯗꯣ ꯄꯤꯛꯅ ꯄꯤꯛꯅ ꯄꯥꯟꯕ ꯑꯃ ꯃꯍꯩ ꯑꯃ ꯄꯥꯟꯕꯗꯣ
ꯑꯣ ꯀꯔꯝꯕꯗꯨꯅꯣꯕ ꯆꯥꯗꯣꯏꯁꯦ ꯃꯍꯩꯗꯨꯔꯥ
ꯅꯠꯇꯦ ꯃꯔꯤ ꯃꯔꯤ ꯁꯥꯡꯅ ꯆꯠꯄꯗꯣ
ꯎꯝ ꯅꯍꯥꯟ ꯏꯃꯥꯟꯅꯕꯤꯅ ꯄꯤꯔꯛꯄꯗꯨꯕ꯭ꯔꯥ ꯈꯪꯗꯦ ꯑꯩ ꯄꯨꯟꯁꯤꯗ ꯆꯥꯗꯔꯤꯅꯕꯤ ꯆꯥ ꯁꯥꯍꯤ
ꯍꯍꯍꯍ
ꯅꯥꯍꯥꯟ ꯏꯃꯅꯕꯤꯅ ꯄꯤꯖꯛꯑꯦꯕꯀꯣ ꯑꯗꯨꯝ ꯌꯦꯡꯉꯨꯅꯦ ꯃꯁꯥꯅꯁꯨ ꯍꯥꯏꯔꯛꯏ ꯑꯩꯁꯨ ꯄꯨꯟꯁꯤꯗ ꯁꯥꯗ꯭ꯔꯤ ꯍꯥꯏꯕ
ꯍꯍꯍꯍ
ꯑꯩꯈꯣꯏꯁꯨ ꯑꯗꯨꯝ ꯆꯥꯏ ꯈꯪꯗꯦ ꯑꯩ ꯃꯍꯥꯎꯗꯤ ꯈꯪꯈꯤꯗꯦꯕ
ꯑꯥ
ꯑꯗꯨꯗꯨꯔꯥ ꯈꯪꯗꯦ ꯑꯩꯅ ꯑꯩ ꯑꯩꯒꯤ ꯋꯥꯈꯟꯗꯅꯤꯀꯣ ꯅꯪꯅ ꯍꯧꯖꯤꯛ ꯍꯥꯏ ꯑꯩꯈꯣꯏꯒꯤ ꯃꯥꯗꯣ ꯄꯨꯔꯥ ꯐ꯭ꯔꯦꯟꯁꯇꯗꯤ ꯄꯨꯔꯛꯄ ꯄꯣꯠ ꯑꯣꯏꯈꯤꯗ꯭ꯔꯦꯕ
ꯑꯥ
ꯈꯤꯇꯪ ꯈꯔ ꯅꯨꯃꯤꯠ ꯍꯨꯝꯅꯤ ꯊꯝꯖꯤꯟꯈ꯭ꯔꯕ ꯄꯣꯠꯅꯦꯕꯀꯣ ꯑꯗꯨ ꯒꯤ ꯃꯆꯥꯛꯁꯦ ꯃꯔꯤ ꯑꯗꯨꯃꯥꯏꯅ ꯆꯦꯠꯂꯦ ꯑꯩ ꯑ ꯁꯨꯛꯎ ꯎꯗ꯭ꯦ ꯑꯗꯨ ꯅꯨꯃꯤꯡꯅ ꯑꯍꯥꯟꯕꯁꯨ ꯆꯥꯏꯌꯦ ꯃꯃꯤꯡꯁꯨ ꯀꯥꯍꯧꯗꯦ
ꯃꯔꯤ ꯁꯥꯡꯅ ꯆꯠꯂꯒ ꯃꯇꯣꯟꯗ ꯃꯅꯥ ꯄꯥꯟꯕꯒꯤ ꯃꯆꯩ ꯃꯆ ꯆꯩꯅꯥ ꯃꯌꯥꯝ ꯌꯥꯎꯕ꯭ꯔꯥ
ꯑꯗꯨꯃꯥꯏꯅ ꯍꯥꯏꯒꯔꯥ ꯑꯩꯁꯨ ꯈꯪꯗ꯭ꯔꯦ
ꯑꯥ
ꯑꯗꯨꯗ ꯎ ꯀꯔꯤ ꯍꯥꯏꯒꯔꯥ ꯃꯥꯒꯤ ꯇꯦꯁꯨ ꯇꯣꯉꯥꯟꯕꯅꯤꯅꯦ ꯏꯃꯥꯟꯅꯕꯤꯅ ꯑꯗꯨꯃꯥꯏꯅ ꯍꯥꯏꯌꯦ ꯏꯔꯣꯜꯂꯒꯁꯨ ꯆꯥꯕ ꯌꯥꯏꯑꯦ ꯃꯤꯃꯤ ꯁꯤꯡꯖꯨꯒꯁꯨ ꯆꯥꯕ ꯌꯥꯏ ꯍꯥꯏ ꯑꯗꯨ ꯑꯩꯗꯤ ꯃꯤꯃꯤ ꯁꯤꯡꯖꯨꯒ ꯆꯥꯏꯌꯦꯕꯀꯣ
ꯎꯝ ꯁꯤꯡꯖꯨꯗꯨ ꯆꯥ ꯌꯥꯕꯅꯦ ꯑꯗꯨꯗ
ꯑꯣꯏꯔꯝꯗꯣꯏ ꯃꯥꯜꯂꯦ ꯑꯩꯅ ꯈꯟꯕꯗ ꯃꯁꯇꯣ ꯃꯨꯁꯤꯟꯕꯒꯨꯝ ꯇꯧꯕꯅꯦ
ꯍꯣꯏ ꯍꯣꯏ ꯃꯨꯊꯛ ꯃꯨꯕꯅꯤ
ꯑꯦ ꯃꯟꯗꯔꯝꯅꯤ ꯑꯗꯣ ꯑꯩ ꯄꯨꯟꯁꯤ ꯑꯗꯨ ꯅꯨꯃꯤꯠ ꯇꯥꯏ ꯑꯗꯨꯗ ꯎ ꯃꯃꯤꯡꯁꯨ ꯈꯪꯍꯧꯗꯦ
ꯍꯥꯏꯗꯤ ꯑꯗꯨꯗꯣ ꯐꯖꯅ ꯏꯔꯣꯜꯂꯒ ꯆꯥꯕ ꯍꯥꯎꯕꯅꯦ
ꯑꯁ ꯑꯩꯗꯣ ꯆꯥꯕ ꯉꯝꯗꯗꯅꯅꯦ ꯏꯃꯥꯟꯅꯕꯤ ꯑꯃꯁꯤꯗꯁꯨ ꯀꯩꯅꯣ ꯑꯣꯏꯕ ꯃꯥꯅ ꯄꯤꯔꯛꯄꯅꯦ ꯈꯣꯠꯄ ꯍꯦꯛ ꯑꯩ ꯄꯨꯟꯁꯤꯗ ꯆꯥꯗꯕꯗꯤ ꯑꯩ ꯆꯥꯕ ꯉꯝꯃꯣꯏ ꯏꯇꯣꯝꯗ ꯆꯥꯎ ꯍꯥꯏ ꯑꯗꯨꯒ ꯑꯩ ꯏꯇꯣꯝ ꯃꯤꯃꯤꯒ ꯂ ꯆꯥꯏꯗꯣ ꯆꯥꯕ ꯈꯤꯇꯪ ꯉꯝꯍꯧꯗ꯭ꯔꯦ ꯏꯇꯣꯝꯇ ꯆꯥꯕꯒꯤ
ꯑꯣ
ꯑꯗꯨ ꯑꯣꯏꯔꯝꯗꯣꯏ ꯃꯥꯜꯂꯦ ꯑꯩꯅ ꯈꯟꯕꯗ
ꯎꯝ
ꯅꯨꯡꯉꯥꯏꯔꯦꯅꯦ ꯅꯪꯗꯤ ꯏꯇꯩꯃꯅ ꯊꯣꯡꯉꯕꯅꯦ ꯅꯪꯗꯤ ꯐꯦꯟ ꯃꯈꯥꯗ ꯐꯝꯃꯒ ꯍꯣꯔꯦꯟ ꯊꯣꯛꯑꯒ ꯆꯥꯗꯣꯏꯅꯤꯅꯦ
ꯑꯪ ꯍꯧꯔꯛꯑ ꯑꯃꯨꯛ ꯑꯩꯅ ꯊꯣꯛꯑꯒ ꯏꯔꯣꯟꯕꯤꯗꯣꯏꯅꯤ
ꯎꯝ ꯑꯁꯤꯗꯤ ꯅꯤꯡꯤꯡꯈ꯭ꯔꯥ ꯉꯁꯤꯗꯤꯅꯦ ꯑꯊꯣꯡꯕ ꯃꯤꯅ ꯐꯖꯅ ꯊꯣꯡ ꯍꯥꯟꯈ꯭ꯔꯣ ꯍꯥꯏꯕ ꯅꯪꯅ ꯇꯪꯈꯥꯏ ꯇꯪꯈꯥꯏ ꯄꯥꯏꯗꯕꯤꯗ ꯒ꯭ꯌꯥꯟ ꯇꯥꯔꯕ꯭ꯔꯥ
ꯆꯥꯍꯤ ꯀꯥꯌ ꯁꯧꯔꯒꯦ ꯁꯨꯇꯗꯤ
ꯅꯪ ꯅꯪ ꯍꯥꯏꯔꯛꯑꯣ ꯎ ꯀꯌꯥ ꯃꯥꯟꯒꯦ
ꯑ ꯇ꯭ꯋꯦꯟꯇꯤ
ꯇ꯭ꯋꯦꯟꯇꯤ
ꯐꯥꯏꯠ ꯑꯕ
ꯃꯊꯛ ꯍꯥꯏꯔꯣ
ꯇ꯭ꯋꯦꯟꯇꯤ ꯐꯚ ꯑꯕ
ꯎꯝ ꯆꯨꯝꯃꯦ ꯆ ꯆꯨꯝꯒꯦ ꯇꯧꯔꯅꯦ ꯑꯁꯨ ꯇ꯭ꯋꯦꯟꯇꯤ ꯐꯥꯏꯚ ꯑꯣꯏꯗꯣꯏꯕ ꯍꯣꯏ ꯔꯥꯅꯤꯡꯕꯨꯗꯤ ꯑꯣꯏꯔꯦ ꯁꯤꯛꯁ ꯑꯦ ꯁꯨꯗꯔꯤ ꯍꯩꯔꯦ ꯅꯪ ꯑꯩꯒꯤ ꯑꯩ ꯑꯩꯒꯤ ꯑꯩꯈꯅ ꯆꯍꯤ ꯆꯍꯤ ꯍꯥꯏꯕ ꯉꯝꯁ ꯌꯥꯝ ꯍꯩꯔꯦꯅꯦ ꯅꯪ
ꯅꯪꯗꯤ
ꯑꯩꯒꯤ ꯇ꯭ꯋꯦꯟꯇꯤ ꯁꯤꯛꯁ ꯇ꯭ꯋꯦꯟꯇꯤ ꯁꯚꯦꯟ ꯔꯅꯤꯡ
ꯍꯣ ꯑꯩꯈꯣꯏꯁꯦ ꯌꯥꯝ ꯀꯥꯟꯅꯕ ꯅꯠꯇꯦꯅꯦ ꯅꯠꯇ꯭ꯔ ꯎꯝ ꯏꯇꯩ ꯃꯥꯗꯤ
ꯃꯥꯗꯤ ꯍꯟꯇꯛ ꯇ꯭ꯋꯦꯟꯇꯤ ꯋꯥꯟ
ꯐꯔꯦ ꯅꯪꯅ ꯑꯉꯥꯡ ꯐꯥꯕꯤꯔꯦ ꯍꯦꯍꯦ ꯀꯥꯏ ꯅꯪ ꯑꯉꯥꯡ ꯐꯥꯕꯤꯔꯦ ꯌꯥꯔꯔꯣꯏ ꯀꯌꯥꯝ ꯀꯨꯏꯔꯒꯦ ꯅꯣꯏ ꯅꯣꯏ ꯂꯨꯍꯣꯡꯕ
ꯑ
ꯑꯣ ꯑꯉꯥꯡꯗꯤ ꯂꯩꯔꯕꯣ
ꯂꯩꯇ꯭ꯔꯤ
ꯅꯨꯄꯤꯔ ꯅꯨꯄꯥꯔꯣ ꯑꯣ ꯂꯩꯇ꯭ꯔꯤꯕꯣ ꯂꯩꯗꯧꯔꯦꯕ ꯊꯥ ꯀꯌꯥ ꯐꯥꯔꯤꯒꯦ
ꯑꯣ ꯀꯨꯏꯗ꯭ꯔꯦ ꯑꯗꯨꯗꯤ ꯑꯦ ꯑꯗꯨꯗꯤ ꯅꯪꯗꯤ ꯀꯔꯤꯒꯤ ꯆꯥꯛꯈꯨꯝꯗ ꯆꯥꯍꯜꯂꯤꯕ ꯅꯨꯡꯉꯥꯏ ꯂꯩꯍꯥꯟ ꯌꯥꯗ꯭ꯔꯣ
ꯑꯗꯨ ꯑꯦꯛꯁ꯭ꯔꯁꯥꯏꯁ ꯇꯧꯕꯗꯤ ꯐꯩꯗ ꯅꯠꯇ꯭ꯔꯥ ꯉꯥꯏꯍꯥꯛꯇꯪ ꯑꯗꯨꯝ ꯑꯗꯨꯝ ꯂꯩꯁꯤꯟꯕꯁꯨ ꯃꯥ ꯍꯌꯦꯡ ꯀꯣꯟꯅ ꯋꯥꯗꯣꯏꯅꯤ
ꯍꯥꯏꯗꯤ ꯑꯩ ꯑꯩ ꯂꯩ ꯇꯨꯔꯦꯟꯗ ꯏꯟ ꯆꯤꯡꯉꯨꯅꯦꯅ ꯀꯨꯝꯕꯤ
ꯑꯁ ꯑꯁ ꯑꯩꯗꯤ ꯌꯥꯝ ꯄꯥꯝꯃꯦ ꯑꯗꯨꯗꯣ ꯑꯩ ꯄꯨꯟꯁꯤꯗ ꯇꯧꯕ ꯄ ꯐꯪꯗ꯭ꯔꯦ ꯑꯗꯨꯗꯣ
ꯆꯤꯡꯖꯤꯜ ꯂꯥꯛꯥꯎ ꯑꯁꯤꯗ ꯑꯩꯈꯣꯏꯒꯤ ꯇꯨꯔꯦꯟ ꯊꯥꯕꯒꯤ
ꯑꯩꯗꯤꯅꯦ ꯒꯥꯔꯤ ꯇꯣꯡꯉꯒ ꯃꯤꯅ ꯑꯗꯨꯠ ꯆꯤꯡꯕ ꯎꯔꯗꯤꯅꯦ ꯃꯤꯛꯁꯦ ꯑꯗꯨꯝ ꯌꯦꯡꯗꯣꯏꯅꯦꯕꯀꯣ ꯑꯗꯨꯒ ꯏꯃꯥꯈꯣꯏꯗꯤ ꯁꯦꯝꯕ ꯍꯩꯇꯦꯕ ꯑꯗꯨꯒꯨꯝꯕ ꯏꯟ ꯆꯤꯡꯕꯗꯣ ꯑꯩꯅ ꯁꯦꯝꯕ ꯍꯩꯇ꯭ꯔꯣ ꯑꯩ ꯆꯤꯡꯅꯤꯡꯉꯦ ꯆꯤꯡꯅꯤꯡꯉꯦ ꯑꯗꯨꯝ ꯆꯤꯟꯗꯗꯤ ꯍꯥꯏꯕ ꯑꯗꯨꯁꯨ ꯆꯤꯡ ꯆꯤꯡ ꯐꯪꯗꯕ ꯑꯗꯣ ꯌꯥꯝ ꯂꯨꯝꯕꯗꯤ ꯃꯥꯜꯂꯦ
ꯎꯝ
ꯑꯩꯅ ꯅꯍꯥꯟ ꯚꯤꯗꯤꯑꯣ ꯑꯃ ꯎꯕꯗ ꯑꯩꯈꯣꯏ ꯂꯩꯁꯥ